ꯍꯜꯂꯣ
ꯍꯜꯂꯣ
ꯇꯥꯕ꯭ꯔꯣ
ꯑꯥ ꯇꯥꯏꯌꯦ ꯑꯩ ꯃꯨꯛ ꯆꯤꯡꯒꯥꯏ ꯀꯣ ꯅꯪ
ꯀꯩꯗꯧꯔꯤꯅꯣ
ꯎꯝ ꯇꯨꯝ ꯏꯅꯥꯎꯅꯨꯄꯤꯗꯀꯣꯜ ꯇꯧꯔꯒ
ꯏꯅꯥꯎ ꯅꯨꯄꯤ ꯀꯩ ꯍꯥꯏꯕ
ꯎꯝꯝ ꯃꯟꯗꯦ ꯗꯦꯠ ꯊꯥꯔꯇꯤ ꯎꯝ ꯅꯦꯛꯁ ꯃꯟꯗꯦ ꯔꯦꯟꯗ ꯂꯩꯔꯅꯤ ꯍꯥꯏꯕ
ꯇꯥꯡ ꯀꯨꯟꯊ꯭ꯔꯥꯗꯒꯤ
ꯑꯥ
ꯑꯣ ꯎꯝ ꯍꯝ ꯍꯧꯖꯤꯛ ꯁꯨ ꯑꯅꯤꯔꯛ ꯇꯧꯕ꯭ꯔ
ꯑꯥꯎ ꯇꯧꯋꯦ
ꯏꯁ ꯆꯩ ꯆꯥꯒꯦꯔ ꯅꯪ
ꯀꯥꯏꯗꯅꯣ
ꯇꯨꯅꯤꯡꯗ꯭ꯔꯤꯕꯣ
ꯀꯥꯏꯗꯅꯣ
ꯃꯅꯨꯡꯗꯅꯦ
ꯔꯨꯝꯗ
ꯍꯣꯏ
ꯐꯃꯨꯡꯗ
ꯍꯣꯏ ꯏꯃꯨꯡꯗ ꯏꯊꯟꯗ ꯂꯩꯌꯦ
ꯎꯝ ꯐꯦꯟ ꯊꯥꯕ꯭ꯔꯥ
ꯎꯝ ꯊꯥꯏ ꯐꯦꯟ ꯃꯈꯣꯟ ꯇꯥꯕ꯭ꯔꯣ
ꯎꯝ ꯇꯥꯏ ꯃꯨꯊꯠꯂꯣ
ꯍꯧꯖꯤꯛꯇꯤ
ꯇꯥꯗ꯭ꯔꯦ
ꯌꯥꯝ ꯀꯟ ꯇꯕ꯭ꯔꯥ ꯅꯦ
ꯑꯝ ꯇꯥꯏ
ꯁꯥꯏꯌꯦꯕ ꯐꯦꯟ ꯊꯥꯗ꯭ꯔꯗꯤ
ꯎꯝ ꯁꯥꯁꯅꯣ
ꯌꯥꯝ ꯇꯥꯔꯤꯕꯣꯅꯦ
ꯇꯥ꯭ꯗꯔꯦ ꯇꯥꯗ꯭ꯔꯦ
ꯍꯤ ꯍꯤ
ꯅꯪ ꯆꯩ ꯆꯥꯒꯅꯤꯀꯣ
ꯀꯩꯒꯤ ꯇꯨꯝꯅꯤꯡꯗ꯭ꯔꯤꯕꯣ
ꯇꯨꯝꯅꯤꯡꯗꯦ ꯃꯆꯤꯡ ꯀꯥꯏ ꯍꯧꯖꯤꯛ ꯑꯩ
ꯅꯪ ꯉꯁꯥꯏ ꯌꯥꯝ ꯋꯥꯔꯦ ꯍꯥꯏꯗꯅꯦ ꯌꯦ ꯑꯝ ꯑꯝ ꯉꯁꯥꯏ ꯌꯥꯝ ꯋꯥꯔꯦ ꯍꯥꯏꯗꯥꯏꯅꯦ
ꯎꯝ ꯋꯥꯔꯦ ꯋꯥꯔꯁꯨ ꯇꯨꯝꯅꯤꯡꯗꯦꯗ
ꯍꯌꯦꯡ ꯆ꯭ꯔꯁ ꯀꯥꯗꯣꯏꯔꯣ
ꯑꯝ ꯆꯠꯀꯅꯤ
ꯀꯨꯏꯅ ꯀꯥꯗꯣꯏꯔꯣ ꯅꯥꯟ
ꯈꯪꯗꯦ
ꯏꯁ ꯀꯔꯤ ꯈꯪꯗꯕ
ꯈꯪꯗꯤꯌꯦ
ꯈꯪꯕ ꯌꯥꯗ꯭ꯔꯣ
ꯌꯥꯗꯦ
ꯀꯔꯤꯒꯤ
ꯏꯁꯩ ꯑꯃ ꯁꯛꯑꯣ ꯃꯅꯤꯄꯨꯔꯤ ꯏꯁꯩ
ꯏꯁꯩ ꯁꯛꯄ ꯍꯩꯇꯦ ꯒꯤꯇ꯭ꯔ ꯌꯥꯎꯗꯕ ꯏꯁꯩꯥ ꯒꯤꯇ꯭ꯔ ꯌꯥꯎꯗꯔꯗꯤ ꯏꯁꯩ ꯁꯛꯄ ꯍꯩ
ꯑꯣꯏ ꯒꯤꯇꯔ ꯌꯥꯎꯗ꯭ꯔꯁꯨ
ꯒꯤꯇꯔ ꯌꯥꯎꯗ꯭ꯔꯗꯤ ꯍꯩꯇꯦ ꯒꯤꯇꯔ ꯆꯤꯡꯒꯨꯞ ꯆꯤꯡꯒꯨꯞ ꯇꯧꯔꯒ
ꯑꯩ ꯖꯤꯡꯒꯨꯞ ꯖꯤꯡꯒꯨꯞ ꯇꯧꯕꯤꯒꯦꯕ ꯑꯩ ꯖꯤꯡꯒꯨꯞ ꯖꯤꯡꯒꯨꯞ ꯇꯧꯕꯤꯒꯦꯕ ꯁꯛꯑꯣꯁꯦ ꯁꯛꯑꯣꯕ
ꯑꯧ ꯆꯤꯟꯅ ꯁꯛꯄꯤꯒꯦ
ꯑꯁ
ꯀꯩ ꯏꯁꯩ ꯁꯛꯑꯣ ꯍꯥꯏꯅꯣ
ꯈꯪꯗꯦ ꯑꯃꯀꯛꯇ ꯌꯥꯏ
ꯑꯩꯒꯤ ꯊꯃꯣꯏ ꯍꯨꯔꯤꯕ ꯌꯥꯔꯦ
ꯇꯦꯅꯦꯅꯦ ꯇꯦꯅꯦꯅꯦ
ꯆꯩ ꯆꯩ ꯆꯥꯅꯤꯗ ꯍꯦ ꯑꯁ ꯇꯜꯂꯦꯗꯥ ꯄꯨꯟꯁꯤꯁꯦ
ꯀꯩꯒꯤ
ꯑꯗꯨꯨꯝ ꯇꯟꯕ ꯌꯥꯝ ꯇꯜꯂꯦ ꯌꯥꯝ ꯇꯜꯂꯦ ꯌꯥꯝ ꯇꯜꯂꯦ ꯄꯨꯟꯁꯤꯁꯦ ꯑꯁ ꯈꯨꯟꯗ ꯆꯠꯂꯒ ꯈꯨꯟꯗ ꯆꯠꯂꯒ ꯉꯥ ꯐꯥꯅꯤꯡꯉꯤꯗ ꯉꯟꯂꯤꯌꯦ
ꯇꯨꯝꯅꯤꯡꯗ꯭ꯔꯣ
ꯇꯨꯝꯅꯤꯡꯗꯦ ꯉꯁꯥꯏ ꯈꯔ ꯇꯨꯝꯒ꯭ꯔꯦ
ꯑꯗꯨ ꯑꯣꯏꯔꯁꯨ ꯗ꯭ꯌꯨ ꯇꯤ ꯊꯣꯛꯀꯗꯕꯅꯤꯅ ꯔꯦꯁ ꯇꯧꯕꯗꯤ ꯐꯩꯗꯅ
ꯇꯨꯝꯁꯨ ꯇꯨꯝꯅꯤꯡꯗ꯭ꯔꯤꯗ ꯇꯨꯝꯅꯤꯡꯗꯦ ꯁ ꯈꯨꯨꯟꯗ ꯆꯠꯂꯒ ꯉꯥ ꯐꯥꯅꯤꯡꯉꯦꯗꯀꯣ
ꯍꯥ
ꯈꯨꯟ ꯑꯥꯗ ꯆꯠꯂꯒ ꯉꯥ ꯐꯅꯤꯡꯉꯦꯕ ꯇꯨꯔꯦꯟꯗ
ꯑꯩꯁꯨ ꯌꯥꯎꯅꯤꯡꯉꯦ
ꯈꯣꯏ ꯈꯣꯏ ꯆꯣꯞꯅꯤꯡꯕ ꯈꯣꯏ ꯆꯣꯞꯅꯤꯡꯉꯦꯕꯥ
ꯈꯣꯏꯗꯤ ꯆꯨꯞꯅꯤꯡꯗꯦ
ꯑꯦ ꯈꯣꯏꯁꯨ ꯌꯥꯝ ꯅꯨꯡꯉꯥꯏ ꯈꯣꯏꯁꯨ ꯌꯥꯝ ꯅꯨꯡꯉꯥꯏꯕꯅꯦ
ꯑꯦ ꯑꯃ ꯈꯛꯇ
ꯏꯁ ꯑꯃ ꯈꯛꯀ ꯍꯥꯏꯌꯦ
ꯆꯩꯩꯅ ꯇꯧꯕ ꯅꯠꯇ꯭ꯔꯣ
ꯍꯣꯏ ꯆꯩꯅ ꯇꯧꯒꯗꯕꯅꯦ ꯑꯃꯈꯛꯇ ꯑꯦ ꯏ
ꯑꯃꯈꯛꯇꯒꯤ ꯃꯇꯝ ꯌꯥꯝ ꯆꯪꯉꯤꯗꯅꯥ ꯑꯗꯨꯗꯤ
ꯕꯤꯠ ꯂꯩꯕꯅꯦ ꯌꯥꯝ ꯆꯪ ꯏꯁ ꯏꯁ ꯍꯦꯛ ꯅꯣꯏ ꯆꯥꯕ ꯂꯪꯗꯣ ꯆꯤꯡꯈꯠꯂꯒ ꯑꯃ ꯐꯥꯅꯤ ꯑꯃꯨꯛ ꯇꯧꯅꯤ ꯑꯃ ꯐꯥꯅꯤ ꯑꯦ ꯌꯥꯝ ꯌꯥꯝ
ꯑꯗꯨ ꯑꯣꯏꯔꯣ ꯋꯥꯟ ꯁꯣꯠꯇ ꯑꯗꯨꯅ ꯐꯩ
ꯑꯗꯨꯅ ꯐꯩ ꯀꯥꯏꯅ ꯍꯣꯏ ꯈꯣꯏ ꯆꯣꯞꯄꯗꯤ ꯋꯥꯗ꯭ꯔꯦꯗꯅꯥ
ꯑꯗꯨ ꯑꯣꯏꯔꯁꯨ
ꯅꯣꯏ
ꯄꯨꯡ ꯈꯪꯉꯦ
ꯈꯣꯏ ꯆꯣꯞꯄꯤ ꯕꯗꯤ ꯕꯤꯠ ꯌꯥꯝ ꯂꯩꯕꯅꯦ ꯅꯣꯛꯀꯅꯨ
ꯅꯣꯛꯅꯤꯡꯉꯦ
ꯈꯣꯏ ꯆꯣꯞꯄ ꯕꯤꯠ ꯌꯥꯝ ꯂꯩꯕꯅꯤ ꯅꯪ ꯈꯪꯗꯕꯩ ꯇꯧꯕ ꯋꯥꯅꯤ ꯑꯩ ꯑꯍꯥꯟꯕ ꯑꯩ ꯑꯍꯥꯟꯕ ꯆꯨꯞꯄ ꯍꯩꯕꯒꯁꯦ ꯕꯤꯠ ꯌꯥꯝ ꯂꯩꯕꯅꯦ
ꯑꯣ ꯆꯠꯂꯣꯗꯅ ꯑꯗꯨꯗꯤ ꯍꯥ
ꯏꯁꯥꯗ ꯆꯠ ꯆꯠꯂꯒ ꯐꯥꯅꯤꯡꯉꯦꯕ ꯑꯗꯨ ꯇꯧꯔꯒ ꯐꯥꯕꯅꯦꯕꯥ
ꯇꯤꯟ ꯊ꯭ꯔꯣꯛꯇꯣ ꯇꯨꯒꯠꯆꯩꯌꯦ
ꯍꯦ ꯅꯪ ꯈꯣꯏ ꯈꯣꯏꯖꯦ ꯆꯣꯞꯄꯗꯤ ꯃꯣꯏ ꯃꯕꯨꯛꯇ ꯌꯧꯔꯣꯏꯗ ꯃꯣꯏ ꯆꯥꯗ꯭ꯔꯤꯉꯩꯗꯒꯤ ꯐꯥꯕꯅꯦꯕ ꯃꯊꯤꯕꯣꯡ ꯂꯣꯏꯅ ꯀꯣꯠꯊꯣꯛꯑꯒ ꯆꯥꯥꯔ ꯂꯣꯏꯔꯦ ꯀꯩꯅꯣ
ꯍꯝ
ꯇꯤꯟꯊ꯭ꯔꯣꯛ ꯅꯠꯇ꯭ꯔꯒ ꯑꯈꯣꯏꯒꯤ ꯀꯛꯆꯦꯡ ꯃꯔꯨꯝꯗꯣ ꯈꯪꯕ꯭ꯔꯥ
ꯀꯛꯆꯦꯡ ꯃꯔꯨꯝ ꯂꯩꯕ꯭ꯔꯅꯦ
ꯀꯛꯆꯦꯡ ꯈꯪꯕ꯭ꯔꯕ
ꯈꯪꯉꯦꯕꯥ
ꯃꯔꯨꯝ ꯂꯩ ꯌꯦ ꯀꯩꯅꯣ ꯃꯔꯨꯝ ꯂꯩꯇꯅ ꯃꯣꯏ ꯃꯆꯥ ꯀꯃꯥꯏ ꯄꯣꯛꯇꯣꯏꯅꯣ
ꯑꯗꯨ ꯑꯣꯏꯖꯨ ꯀꯛꯆꯦꯡ ꯃꯔꯨꯝꯝꯗꯣ ꯀꯗꯥꯏꯗ ꯐꯪꯒꯅꯤ
ꯃꯀꯣꯟꯗ ꯑꯥ ꯑꯈꯣꯏꯒꯤ ꯀꯛꯆꯦꯡ ꯃꯀꯣꯟ ꯉꯁꯤ ꯑꯉꯥꯡꯕꯗꯣ ꯈꯪꯕ꯭ꯔꯥ ꯑꯉꯥꯡꯕ ꯅꯠꯇ꯭ꯔꯒ ꯀꯛꯆꯦꯡ ꯑꯃꯨ ꯑꯃꯨꯕꯗꯣ ꯃꯔꯣꯝꯗꯣ ꯨ ꯌꯥꯝ ꯐꯥꯕꯅꯦ ꯉꯥ ꯌꯥꯝ ꯆꯥꯕꯅꯦꯕ
ꯑꯗꯨꯗꯤ ꯃꯔꯨꯝꯗꯣ ꯄꯤꯛꯏꯗꯅ ꯄꯤꯛꯇ꯭ꯔꯨ ꯄꯤꯛꯄꯗꯨ
ꯑꯦ ꯄꯤꯛꯆꯔꯒꯁꯨ ꯈꯣꯏ ꯃꯇꯣꯟꯗ ꯂꯦꯡꯕ ꯌꯥꯔꯗꯤ ꯌꯥꯔꯦ
ꯑꯣ
ꯎꯝ
ꯃꯣꯏ ꯃꯅꯝ ꯅꯝꯃꯒ ꯂꯥꯛꯄ꯭ꯔꯥ
ꯍꯣꯏ ꯃꯅꯝꯁꯨ ꯑꯗꯨꯝ ꯈꯪꯕꯅꯦ ꯉꯥꯁꯤꯡꯗꯨ ꯃꯥꯏ ꯏꯁꯣꯔꯅ ꯇꯦꯂꯦꯟꯠ ꯇꯣꯉꯥꯟ ꯇꯣꯉꯥꯟ ꯂꯩꯕꯅꯦ ꯑꯗꯨ ꯑꯗꯨꯒ ꯉꯥ ꯐꯥꯕꯁꯤꯁꯨ ꯖꯥꯠ ꯖꯥꯠ ꯂꯩꯗ ꯈꯣꯏꯒꯤ ꯆꯞ ꯆꯞ ꯐꯨꯔꯒ ꯐꯤ ꯀꯩꯅꯣ ꯌꯣꯝꯁꯤꯜꯂꯒ ꯃꯅꯨꯡꯗ ꯃꯣꯏꯗꯥꯒ ꯊꯝꯃꯒꯅꯦ ꯑꯗꯨꯁꯨ ꯐꯥ ꯌꯥꯝ ꯐꯕꯅꯦ ꯑꯗꯨꯁꯨ
ꯑꯥ
ꯂꯪꯕꯗꯤ ꯑꯩ ꯀꯌꯥ ꯍꯩꯇꯦ
ꯆꯦꯛ ꯂꯪꯕꯗꯨꯗꯤ ꯌꯥꯝ ꯌꯥꯝ ꯐꯥꯏꯗꯅ
ꯑꯦ ꯋꯥꯕꯅꯦ ꯑꯗꯨꯖꯣ ꯇꯨꯔꯦꯜ ꯃꯔꯛꯇ ꯇꯨꯔꯦꯜ ꯃꯔꯛꯇ ꯆꯠꯂꯒ ꯐꯥꯕ ꯌꯥꯝ ꯋꯥꯕꯅꯤ ꯌꯥꯝ ꯌꯥꯝ ꯐꯥꯕꯅꯦꯁꯨ ꯍꯦꯛ
ꯍꯥꯎꯒꯅꯤ ꯆꯅꯤꯡꯌꯦ
ꯎꯝ ꯆꯠꯁꯦ ꯑꯩ ꯌꯨꯝ ꯆꯠꯂꯀꯥꯟꯗ ꯆꯦꯛꯇꯣ ꯂꯪꯕ ꯍꯩꯅꯕ ꯇꯧꯔꯒꯦ ꯀꯣ
ꯎꯝ
ꯏꯅꯥꯎ ꯅꯨꯨꯄꯥ ꯍꯣꯏꯗꯤ ꯍꯩꯕꯅꯦ ꯑꯇꯣꯝꯕꯗꯣ
ꯑꯥ
ꯏꯅꯥꯎꯄ ꯑꯇꯣꯝꯕꯗꯣ ꯍꯥꯏꯕꯅꯦ
ꯎꯝ ꯃꯥꯅꯦ ꯑꯦꯠꯃꯤꯁꯟ ꯇꯧꯔꯕꯣ
ꯑꯈꯣꯢꯁꯨ ꯑꯗꯨꯝ ꯍꯩꯒꯅꯤꯗ ꯇꯩꯗ꯭ꯔꯤ ꯇꯧꯔꯣꯏ ꯄꯩꯁꯥ ꯂꯩꯇꯦ ꯇꯧꯗ꯭ꯔꯤꯌꯦ
ꯀꯩꯗꯧꯉꯥꯏ ꯇꯧꯒꯅꯤ ꯀꯩꯗꯧꯉꯥꯏ
ꯈꯪꯗꯦ ꯑꯁ ꯋꯥꯔꯤ ꯈꯪꯗꯦ ꯋꯥꯔꯤꯒ ꯁꯥꯅꯗꯧ ꯄꯩꯁꯥ ꯂꯩꯇꯕꯅꯤꯅ ꯃꯊꯥ ꯁꯥꯏ
ꯑꯗꯨ ꯑꯣꯢꯔꯁꯨ ꯂꯥꯁ ꯗꯦꯠ ꯑꯥꯎ ꯇꯥꯏꯌꯦ
ꯂꯥꯁ ꯗꯦꯇꯤ ꯌꯥꯎꯗꯣꯔꯦ ꯇꯧꯗꯤ ꯑꯗꯨꯝ ꯌꯥꯈꯤꯅꯤꯗ ꯄꯩꯁꯥꯅ ꯂꯩꯇꯕꯩ ꯋꯥꯅꯤ ꯇꯧꯕꯤꯍꯧꯕꯗꯤ ꯐꯔꯦꯅ ꯇꯧꯕꯅꯤ
ꯕ꯭ꯔꯣ ꯅꯣꯢ ꯈꯨꯟꯗ
ꯍꯣꯢ ꯂꯩꯌꯦ
ꯇꯧꯃꯤꯟꯅ ꯒꯗꯕ ꯃꯤꯁꯦ ꯃꯤꯡ
ꯄꯨꯟꯅ ꯇꯧꯁꯤ ꯍꯥꯏꯅꯔꯤꯅꯦ ꯍꯣꯏ ꯃꯤꯡ ꯆꯟꯕ ꯄꯨꯟꯅ ꯇꯧꯁꯤꯅ ꯍꯥꯏꯅ ꯑꯗꯨꯅꯦꯕ ꯃꯣꯏ ꯃꯣꯏ ꯊꯥ ꯅꯣꯡꯃ ꯄꯨꯟꯅ ꯇꯧꯃꯤꯅꯁꯦ ꯍꯥꯏꯔ ꯃꯣꯏꯁꯦ ꯑꯃꯨꯛ ꯍꯥꯏꯔ ꯍꯥ ꯑꯗꯨꯈꯣꯏ ꯇꯕ꯭ꯔꯣ
ꯇꯥꯏꯌꯦ ꯇꯥꯏꯌꯦ
ꯎ ꯀꯩꯅꯣ ꯇꯥꯗꯕꯩ ꯇꯥꯏꯞꯇ ꯆꯞ ꯆꯞ ꯂꯦꯞꯄꯗꯨꯗ ꯑꯩꯗꯤ ꯇꯥꯗ꯭ꯔꯕ꯭ꯔꯥꯅ
ꯑꯣ ꯑꯗꯨꯝ ꯂꯦꯞꯄꯦ ꯆꯞ ꯆꯞ ꯂꯦꯞꯄꯦꯕ ꯅꯪꯒꯤꯁꯤ ꯇ꯭ꯔꯦꯛꯀꯤꯡ ꯂꯩꯕ ꯑꯃ ꯇꯧꯋꯦꯕ
ꯍꯧꯖꯤꯛꯇꯤ
ꯇꯧꯗꯦ
ꯍꯩ
ꯅꯣꯏ ꯂꯤꯆꯤꯗꯣ ꯂꯣꯏꯔꯝꯃꯅꯤꯀꯣ
ꯑ ꯁꯤꯗ ꯂꯣꯏꯔꯝꯃꯅꯤ ꯑ ꯈꯔ ꯐꯣꯟꯁꯨ ꯇꯧꯈꯤꯗꯦ ꯐꯣꯟ ꯇꯧꯔꯒ ꯀꯥꯎꯕ ꯀꯥꯎ ꯀꯥꯎꯏꯅꯦ ꯄꯣꯔꯛꯑꯣ ꯍꯥꯏ ꯌꯥꯝꯃꯦ ꯎꯝ ꯍꯣꯏ ꯍꯌꯦꯡ ꯐꯣꯟ ꯇꯧꯕꯗ ꯍꯥꯏꯔꯒꯦ ꯄꯥꯂꯤꯕ ꯄꯥꯜꯂꯗꯤ ꯈꯕ
ꯈꯔ ꯄꯨꯕꯤꯔꯣꯛ ꯑꯣ ꯍꯥꯏ
ꯑꯦ ꯂꯣꯏꯔꯝꯃꯅꯤ ꯅꯍꯥꯟꯅ
ꯅꯪ ꯈ꯭ꯔ ꯉꯟꯅ ꯍꯥꯏ ꯌꯥꯗ꯭ꯔꯣ
ꯑꯩ ꯅꯍꯥꯟꯅ ꯍꯥꯏꯔꯦꯗꯅ
ꯀꯣꯏꯔꯦ ꯑꯗꯨꯗꯤ
ꯀꯣꯏꯅꯤ ꯁꯤꯟꯒꯗꯅꯤ ꯑꯗꯣ
ꯁ ꯑꯩ ꯀꯥꯎꯒꯜ ꯂꯦ ꯍꯥꯏꯕ
ꯍꯦꯛꯇ ꯀꯥꯎꯋꯦꯕ ꯀꯥꯏꯗꯩ
ꯑꯩ ꯈꯪꯉꯦ
ꯀꯥꯎꯕ
ꯎꯝ ꯀꯥꯎꯕ ꯅꯠꯇꯦ
ꯀꯥꯎꯕꯩꯅꯦ ꯑꯦ ꯎ ꯀꯩꯁꯨ ꯈꯪꯗ꯭ꯔꯒ ꯑꯩꯁꯦ ꯀꯥꯎꯕꯥꯟꯕꯅꯦ ꯅꯪ ꯈꯪꯗꯕ꯭ꯔꯕ
ꯑꯗꯨ ꯑꯣꯏꯔꯁꯨ
ꯄꯨꯡ ꯀꯌꯥꯗ ꯍꯧꯒꯠꯇꯣꯏꯕ
ꯃꯉꯥ ꯃꯉꯥ ꯃꯈꯥꯏ ꯑꯗꯨꯋꯥꯏꯗ
ꯎꯝ ꯄꯨꯡ ꯇꯔꯨꯛꯇ ꯅꯠꯇ꯭ꯔꯣ ꯕꯦꯜꯇꯥꯕꯗꯨꯕꯨ
ꯑ ꯄꯨꯡ ꯇꯔꯨꯛꯇ
ꯃꯉꯥꯏ ꯃꯈꯥꯏꯗꯤ ꯉꯟꯗꯔꯣ ꯑꯗꯨꯗꯤ ꯃꯉꯥ ꯃꯈꯥꯏꯁꯦ
ꯈꯪꯗꯦ ꯍꯧꯒꯠꯄ ꯉꯝꯒꯗ꯭ꯔꯥ ꯉꯝꯂꯣꯏꯗ꯭ꯔꯥ ꯑꯁ ꯋꯥꯔꯦ
ꯏꯁ ꯑꯩꯗꯤ ꯑꯗꯨꯝ ꯍꯧꯒꯠꯄ ꯍꯧꯒꯠꯄ ꯉꯝꯗꯦꯅ ꯑꯃꯨꯛ ꯀꯥꯗꯕ ꯇꯧꯒꯅꯨ ꯅꯪ ꯆꯩ ꯆꯥꯅꯤ
ꯅꯣꯏꯅꯦ ꯑꯣ ꯑꯗꯨ ꯑꯗꯥ ꯑꯗꯨ ꯑꯗꯥ ꯍꯥꯏꯔꯒ ꯆꯠꯇꯕ ꯇꯧꯅꯣ ꯁꯟꯗꯦꯗꯤ ꯃꯤꯁ ꯇꯧꯒꯅꯣ
ꯑꯥ ꯇꯧꯔꯣꯏ ꯇꯧꯔꯣꯏ
ꯅꯨꯡꯊꯤꯟꯒꯤ ꯅꯨꯡꯗꯥꯡ ꯋꯥꯏꯏꯔꯝꯗꯁꯨ ꯀꯥꯕ ꯅꯠꯇ꯭ꯔꯦ ꯑꯌꯨꯞꯇꯗꯤ ꯁꯣꯏꯒꯅꯨ
ꯑꯝ ꯍꯣꯏ ꯇꯥꯃꯣ ꯁꯦꯁ
ꯍꯣꯏ ꯇꯥꯃꯣ ꯀꯥꯏꯅ ꯍ ꯇꯥꯝꯃꯣ ꯍꯥꯏꯔꯒ ꯍꯌꯦꯡ ꯈ꯭ꯋꯥꯡ ꯅꯥꯏ ꯑꯗꯨ ꯑꯗ ꯍꯥꯏꯖꯤꯟꯅꯔꯒ ꯆꯠꯇꯕ ꯇꯧꯔꯥ ꯅꯣ ꯆꯩ ꯁꯩ ꯆꯥꯅꯤ ꯎꯝ
ꯈꯪꯗꯦꯅꯦ ꯍꯩꯅꯧꯁꯨ ꯆꯥꯅꯤꯡꯉꯦ ꯉꯁꯥꯏ ꯑꯥ ꯀꯔꯤꯅꯣ ꯂꯧꯄꯥ ꯈꯣꯏꯒꯤꯗꯣ